ꯑꯣ
ꯇꯥꯕꯔꯣ
ꯇꯥꯏꯌꯦ
ꯀꯩꯗꯧꯔꯤꯅꯣ
ꯑꯗꯨꯝ ꯅꯨꯡ ꯍꯥꯏꯕꯗꯤ ꯃꯄꯥꯟꯗꯀꯣ ꯑꯗꯨꯝ ꯅꯨꯡꯁꯤꯠ ꯈꯔ ꯑꯦ ꯍꯥꯏꯕꯗꯤ ꯂꯥꯛꯄ꯭ꯔꯥ ꯑꯗꯨ ꯃꯊꯪꯇ ꯀꯥꯔꯛꯄ
ꯁꯥꯗꯤ ꯁꯥꯏꯍꯦ ꯑꯩꯁꯨ ꯑꯩꯁꯨ ꯁꯥꯃꯟꯕꯒꯤ ꯏꯆꯦ ꯑꯩꯈꯣꯏꯅꯤ ꯅꯨꯡꯁꯤꯠ ꯂꯥꯡꯉꯒ ꯇꯦꯔꯦꯁꯇ ꯀꯥꯔ ꯂꯩꯕꯅꯤꯗ ꯁꯥꯕꯁꯦ ꯎꯄꯥꯏ ꯂꯩꯇꯦ
ꯑꯣ ꯆꯥꯛ ꯌꯦꯟꯁꯥꯡꯗꯤ ꯁꯥꯔꯕꯣ
ꯍꯣꯏ ꯉꯁꯤꯁꯦ ꯑꯩꯈꯣꯏꯒꯤ ꯌꯦꯟꯁꯥꯡ ꯉꯔꯥꯡ ꯊꯣꯡꯕꯗꯣ
ꯎꯝ
ꯆꯥꯕ ꯉꯝꯗꯕꯒꯤ ꯑꯃꯨꯛ ꯉꯁꯤ ꯆꯥꯔꯦ ꯍꯥꯎꯋꯦ ꯅꯪꯗꯤ
ꯑꯩꯈꯣꯏꯗꯤ ꯉꯁꯤꯗꯨ ꯀꯩ ꯏꯟꯖꯥꯡꯂ ꯑꯩꯈꯣꯏꯗꯤ ꯉꯁꯤꯗꯤ ꯀꯥꯡꯁꯣꯏ ꯆꯥꯏꯌ‌ꯦ
ꯑꯣ ꯀꯥꯡꯁꯣꯏꯁꯨ ꯑꯗꯨꯝ ꯍꯥꯎꯕꯅꯦꯗ
ꯈꯥꯃꯦꯟ ꯈꯥꯃꯦꯟ ꯑꯁꯤꯟꯕꯒ ꯑꯗꯨꯝ ꯀꯥꯡꯁꯣꯏ ꯆꯥꯔꯦ ꯑꯩꯈꯣꯏ ꯏꯆꯝ ꯆꯝꯅꯀꯣ ꯑꯗꯨ ꯑꯗꯨ ꯀꯥꯡꯍꯧ ꯑꯃꯒ ꯀꯥꯔꯣꯠ ꯑꯈꯥꯕꯗꯣ ꯍꯣꯏ ꯑꯗꯨꯝ ꯍꯥꯎꯋꯦ ꯅꯣꯡꯃ ꯐꯗꯣꯛꯀ‌ꯣ ꯍꯥꯏꯕꯗꯤ ꯑꯍꯥꯎꯕ ꯅꯨꯡꯇꯤꯒꯤ ꯆꯥꯔꯁꯨ ꯑꯗꯨꯝ ꯍꯥꯏꯕꯗꯤ ꯍꯥꯎꯅ ꯆꯥꯗ꯭ꯔꯦꯕ ꯍꯥꯏꯗꯤ ꯆꯥꯃꯟꯕꯒꯤ
ꯇꯧꯕꯅꯦ ꯍꯣꯏ ꯑꯩꯈꯣꯏꯁꯨ ꯅꯍꯥꯟꯗꯣ
ꯎꯝ
ꯅꯍꯥꯟ ꯑꯩ ꯑꯩꯁꯦ ꯏꯆꯦꯒꯤ ꯃꯅꯥꯛꯇ ꯂꯥꯛꯄꯁꯦ ꯊꯥ ꯑꯃꯗ ꯉꯥꯏꯔꯤꯌ‌ꯦꯕ ꯑꯩꯅ ꯆꯪꯕꯗ ꯁꯥ ꯑꯀꯪꯕ ꯁꯟꯁꯥ ꯑꯀꯪꯕꯗꯣ ꯈꯔ ꯄꯨꯔꯛꯑꯦ ꯑꯗꯨ ꯂꯩꯔꯤꯉꯩꯗꯗꯤ ꯀꯩꯅꯣ ꯀꯥꯡꯁꯣꯏꯁꯨ ꯍꯥꯎꯔꯝꯃꯦꯕꯀꯣ ꯍꯧꯖꯤꯛ ꯇꯤ ꯁꯥ ꯑꯀꯪꯕꯁꯨ ꯂꯣꯏꯁꯤꯜꯂꯛꯄꯒꯤ ꯈꯔ ꯋꯥꯔꯦꯅꯦ ꯏꯟꯁꯥꯡꯁꯦ ꯆꯥꯕ ꯑꯗꯨꯝ ꯍꯥꯎ ꯗꯤ ꯍꯥꯎꯋꯦ ꯑꯣꯏꯔꯁꯨ ꯁꯥ ꯑꯗꯨꯝ ꯍꯥꯞꯄꯒ ꯆꯥꯕꯒꯤ ꯍꯥꯞꯇꯕꯗ ꯃꯍꯥꯎ ꯈꯔ ꯈꯦꯠꯅꯔꯦꯕ ꯑꯗꯨꯕꯨ ꯉꯥꯔꯤꯗꯤ ꯌꯥꯝ ꯂꯩꯔꯤꯌꯦꯗ ꯉꯥꯔꯤ ꯉꯥꯔꯤꯒꯤ ꯃꯍꯥꯎ ꯇꯪ ꯇꯥꯔꯦ ꯃꯊꯪꯗꯗꯤ
ꯑꯗꯨꯗꯤ ꯇꯣꯡꯉꯥꯜꯂꯦꯅꯀꯣ
ꯍꯣꯏ ꯃꯍꯥꯎꯕꯨꯗꯤ ꯇꯣꯡꯉꯥꯜꯂ‌ꯦ ꯑꯗꯨꯕꯨꯗꯤ
ꯑꯌꯥ ꯁꯥꯏꯌ‌ꯦꯅꯦ ꯌꯥꯝꯅ ꯍꯥꯏꯗꯤ ꯍꯧꯖꯤꯛꯇꯤ ꯁꯥꯗꯕ ꯁꯥ ꯍꯧꯖꯤꯛꯇꯤ ꯁꯥꯗꯕ ꯁꯥꯗꯕ ꯖꯒꯥ ꯂꯩꯔꯝꯃꯔꯣꯏ ꯂꯣꯏ ꯁꯥꯔꯝꯃꯅꯤ
ꯍꯣꯏ ꯁꯥꯃꯟꯕꯒꯤ ꯑꯩ ꯍꯨꯃꯥꯡ ꯐꯖꯅ ꯊꯣꯛꯑꯦ ꯍꯨꯃꯥꯡꯁꯦ ꯑꯁ ꯈꯪꯗꯦ ꯍꯧꯖꯤꯛꯈꯛ ꯏꯔꯨꯔꯒ ꯑꯩ ꯃꯊꯛꯇ ꯀꯥꯔꯤꯅꯦꯕ
ꯎꯝ ꯑꯩꯁꯨ ꯏꯔꯨꯕ ꯀꯨꯏꯗ꯭ꯔꯤꯌꯦ
ꯑꯗꯨꯐꯥꯎ ꯑꯩꯒꯤ ꯈꯣꯡ ꯈꯨꯠꯁꯦ ꯅꯞ ꯅꯞ ꯇꯧꯔ ꯂꯩꯔꯤ ꯍꯥꯏꯕꯗꯤ ꯍꯛꯆꯥꯡꯁꯦ ꯀꯩꯅꯣ ꯑꯗꯨꯝ ꯑꯁꯤꯁꯦ ꯌꯥꯝ ꯁꯥꯏꯌ‌ꯦꯕ ꯑꯩꯅ ꯂꯩꯕꯔꯣꯝꯁꯤꯀꯣ ꯑꯗꯨꯒꯤ ꯍꯛꯆꯥꯡꯁꯦ ꯌꯥꯝ ꯅꯨꯡꯉꯥꯏꯅ ꯏꯪꯔꯒ ꯂꯩꯕꯁꯦ ꯄꯥꯛ ꯐꯪꯗꯦ ꯗ‌ꯦ ꯍꯥꯏꯕꯗꯤ ꯁꯤ ꯁꯥꯕꯒꯤꯌꯣ ꯑꯗꯣ ꯑꯩꯈꯣꯏꯅ ꯆꯠꯊꯣꯛ ꯆꯠꯁꯤꯟ ꯇꯧꯕꯒꯤꯌꯣ ꯀꯣ ꯑꯁ ꯋꯥꯔꯦ
ꯑꯩꯈꯣꯏ ꯁꯨꯅꯦ
ꯑꯁ ꯁꯥꯏꯌ‌ꯦ ꯁꯥꯏꯌ‌ꯦ
ꯍꯧꯖꯤꯛ ꯑꯁꯦ ꯐꯃꯨꯡ ꯐꯃꯨꯡꯗꯒꯁꯦ ꯇꯨꯝꯕ ꯌꯥꯔꯣꯏꯅꯦ ꯁꯥꯕꯒꯤ ꯑꯗꯨ ꯈꯥꯗ ꯇꯨꯝꯗꯣꯏꯕꯅꯦ ꯍꯧꯖꯤꯛꯇꯤ
ꯑꯗꯨꯅꯦ ꯍꯧꯖꯤꯛ ꯑꯩꯈꯣꯏꯒꯤ ꯂꯩꯀꯥꯏꯒꯤ ꯑꯩ ꯃꯊꯛꯇ ꯀꯥꯔꯤꯅꯦꯅ ꯑꯗꯨ ꯑꯩꯈꯣꯏꯒꯤ ꯂꯩꯀꯥꯏꯒꯤ ꯑꯍꯟꯁꯤꯡꯅ ꯑꯩꯅ ꯌꯦꯡꯔꯛꯄꯗ ꯑꯍꯟꯁꯤꯡꯁꯨ ꯁꯥꯕꯒꯤ ꯑꯥ ꯍꯨꯝꯕ ꯅꯨꯡꯁꯤꯠ ꯍꯨꯝꯕ꯫ ꯑꯥ ꯀꯩꯅꯣ ꯁꯥꯕ ꯑꯃ ꯂꯩꯅ ꯁꯥꯕꯤꯕ꯫ ꯑꯗꯨ ꯍꯨꯝꯃꯒ ꯄꯔꯦꯡ ꯄꯔꯦꯡ ꯐꯝꯃꯒ ꯂꯩꯌ‌ꯦ꯫ ꯁꯥꯕꯒꯤ ꯑꯁ ꯋꯥꯕꯅꯤꯗ ꯑꯩꯅ ꯂꯩꯕ ꯔꯣꯝꯁꯤꯗꯤ꯫
ꯅꯪ ꯅꯪꯒꯤ ꯈꯨꯠꯁ ꯈꯨꯍꯥꯏꯗꯨ ꯅꯨꯡꯁꯤꯌ‌ꯦꯅꯦ ꯊꯥꯏꯅ ꯀ‌ꯣꯏꯕ ꯄꯨ ꯍꯣꯏꯕ ꯍꯣꯏ ꯊꯥꯏꯅ ꯁꯨꯃꯥꯏꯅꯀꯣ ꯍꯥꯏꯕꯗꯤ꯫ ꯑꯁꯨꯃꯥꯏ ꯀꯥꯂꯦꯟꯗꯒꯨꯝꯕ ꯆꯥꯛꯆꯥ ꯍꯥꯏꯕꯗꯤ ꯌꯨꯝꯗꯗꯤ꯫ ꯉꯟ ꯉꯟꯅꯥ ꯆꯥ ꯆꯥꯌꯦꯅ ꯑꯁꯤ ꯍꯥꯏꯕꯗꯤ ꯑꯩꯈꯣꯏ ꯇꯝꯄꯥꯛꯇ ꯀꯨꯝꯕ ꯅꯠꯇꯦꯕ꯫ ꯈꯨꯟꯗꯒꯨꯝꯕꯗꯤ ꯉꯟꯇꯥ ꯉꯟꯇ꯫ ꯆꯥꯛ ꯆꯥ ꯇꯣꯛꯑꯒ ꯃꯄꯥꯟꯗ ꯍꯥꯏꯕꯗꯤ ꯐꯝꯃꯒ ꯋꯥꯔꯤ꯫ ꯁꯥꯔꯒ ꯑꯗꯨꯁꯨ ꯀꯥꯡ ꯅꯠꯇꯕ ꯃꯆꯥ ꯃꯆꯥ ꯑꯃ ꯑꯗꯨꯝ ꯄꯥꯏꯕ ꯑꯃ ꯂꯩꯌꯦ꯫ ꯑ ꯃꯨꯔꯒ ꯃꯆꯥ ꯃꯆꯥ ꯌꯥꯏ ꯌꯥꯝꯆꯤꯛ ꯍꯥꯏꯗꯤ ꯌꯥꯝ ꯍꯥꯒꯠꯆꯕꯗꯣ ꯑꯗꯨꯒꯨꯝꯕ ꯉꯥꯛꯇꯥꯅꯦꯕ ꯀꯩꯒꯤꯔ ꯍꯥꯏꯔꯗꯤ꯫ ꯑꯥ ꯍꯥꯏꯕꯗꯤ ꯑꯩꯈꯣꯏꯒꯤ ꯑꯥ꯫ ꯁꯟꯒꯨꯝꯕ ꯑꯣꯛ꯫ ꯀꯨꯝꯕ ꯅꯥꯛꯅ ꯂꯩꯕꯅꯤꯅ ꯃꯆꯥ ꯃꯆꯥꯗꯤ ꯌꯥꯝ ꯂꯩꯌꯦꯅ꯫ ꯑꯗꯨꯒꯤ ꯑꯗꯨ ꯆꯤꯛꯄꯗꯣ ꯐꯤ ꯑꯃꯃꯝ꯫ ꯄꯥꯏꯔꯒ ꯂꯦꯞꯄꯒ ꯇꯧ ꯑꯣꯏꯒꯗ꯭ꯔꯥ ꯅꯠꯇ꯭ꯔꯒ ꯑꯗꯨꯝ ꯐꯤ ꯑꯃꯃꯝ ꯄꯥꯏꯔꯒ ꯑꯗꯨꯝ ꯍꯨꯝꯃꯒ ꯂꯩꯕꯗꯧ ꯅꯤꯡ
ꯍꯣꯏ ꯊꯥꯏꯅꯗꯤ ꯑꯁꯦꯡꯕ ꯇꯧꯋꯦ ꯑꯩꯈꯣꯏ ꯑꯩꯈꯣꯏ ꯏꯃꯨꯡꯁꯨ ꯀꯣ꯫ ꯑꯩꯈꯣꯏꯒꯤ ꯑꯥ ꯅꯍꯥꯟ ꯑꯩ ꯏꯄꯨꯁꯨ ꯂꯩꯔꯝꯃꯦꯕ꯫
ꯎꯝ꯫
ꯑꯩꯕꯨꯅ ꯌꯥ ꯌꯥ ꯍꯥꯒꯠꯆꯔꯗꯤ꯫ ꯌꯥꯗꯣ ꯀꯩꯅꯣ ꯆꯤꯛ ꯆꯤꯛ ꯇꯧꯅꯤꯡꯉꯥꯏꯅꯤ ꯍꯥꯏꯅ ꯃꯥꯅ ꯑꯝ꯫
ꯍꯥꯏꯌꯦ꯫
ꯀꯩꯅꯣꯝꯃꯅ ꯁꯦꯝꯕꯤꯌꯦꯕꯀꯣ ꯑꯗꯣ ꯑꯩꯈꯣꯏ ꯄꯥ ꯇꯥꯕ꯭ꯔꯣ꯫
ꯎꯝ ꯇꯥꯏꯌꯦ ꯇꯥꯏꯌꯦ꯫
ꯑꯗꯨ ꯑꯩꯈꯣꯏ ꯄꯨꯄꯨꯅ ꯁꯦꯝꯕꯤꯕꯒꯤ ꯑꯗꯨ ꯑꯃ ꯑꯃ ꯄꯥꯏꯔꯅꯤꯅ꯫ ꯌꯥꯗꯣ ꯑꯗꯨꯝ ꯁꯦꯡꯗꯣꯛꯑꯒ ꯃꯄꯥꯟꯗ꯫ ꯐꯝꯃꯒ ꯑꯗꯨꯒ ꯑꯩꯗꯤ ꯊꯥꯁꯦ ꯌꯥꯝ ꯉꯥꯎꯋꯦꯕ꯫ ꯍꯥꯏꯗꯤ ꯈꯪꯗꯦ ꯑꯗꯨꯝ ꯑꯩ ꯃꯄꯥꯟ ꯊꯣꯛꯑꯗꯤ ꯊꯥ ꯌꯦꯡꯗꯕ ꯅꯨꯃꯤꯠ ꯑꯝꯇ ꯌꯥꯎꯗꯦꯕꯀꯣ꯫ ꯑꯗꯨꯝ ꯊꯥꯌꯦ꯫ ꯈꯪꯔꯒ ꯃꯥꯒꯤ ꯐꯖ ꯃꯥꯒꯤ ꯐꯖꯕꯗꯣ ꯆꯥꯡꯗꯝꯅꯕꯗꯣ ꯈꯪꯕ꯭ꯔꯥ꯫
ꯎꯝ꯫
ꯇꯧꯔꯒ ꯑꯁ ꯑꯩꯗꯤ ꯊꯥꯁꯦ ꯌꯥꯝꯅ ꯄꯥꯝꯃꯦ꯫ ꯑꯗꯨꯒ ꯊꯥꯁꯤ ꯍꯥꯏꯅ ꯊꯥ ꯂꯣꯏꯔꯝꯗꯥꯏꯒꯤꯗꯣ꯫
ꯍꯣ ꯍꯣ ꯍꯣꯏ꯫
ꯑꯗꯨꯁꯨ ꯑꯁ ꯌꯥꯝ ꯅꯨꯡꯁꯤꯕꯅꯤ ꯍꯥꯏꯕꯗꯤ꯫ ꯅꯣꯡ ꯑꯗꯨꯝ ꯊꯥ ꯊꯥ ꯃꯄꯨꯡ ꯐꯥ ꯑꯩꯗꯤ ꯊꯥꯁꯦ꯫ ꯃꯇꯝ ꯃꯇꯝꯒꯤ ꯌꯦꯡꯉꯦꯕ ꯃꯄꯨꯡ ꯐꯥꯕꯗꯁꯨ ꯌꯦꯡꯉꯦꯀꯣ꯫ ꯊꯥꯁꯤꯗꯁꯨ ꯌꯦꯡꯉꯦ ꯑꯁ ꯑꯗꯨꯝ ꯎꯝ ꯍꯧꯖꯤꯛ꯫ ꯁꯦ ꯑꯗꯨꯝ ꯑꯩꯒꯤ ꯄꯨꯄꯨꯗꯤ ꯍꯧꯖꯤꯛꯀꯥꯟꯗꯤ ꯂꯩꯇ꯭ꯔꯦꯕꯀꯣ꯫ ꯑꯗꯨ ꯑꯣꯏꯔꯁꯨ ꯅꯨꯡꯗꯥꯡꯗꯒꯨꯝꯕ ꯃꯄꯥꯟ ꯊꯣꯛꯑꯗꯤ꯫ ꯑꯩꯈꯣꯏꯅ ꯑꯉꯥꯡ ꯑꯣꯏꯔꯤꯉꯩꯗ ꯁꯥꯕꯒꯤ ꯃꯄꯥꯟꯗ꯫ ꯆꯠꯂꯒ ꯊꯥ ꯌꯦꯡꯒ ꯄꯨꯄꯨꯗ ꯊꯥ ꯐꯖꯩꯌꯦ ꯄꯨꯄꯨ ꯍꯥꯏꯔ ꯂꯩꯔꯝꯕ ꯗꯣ ꯑꯁ ꯅꯤꯡꯁꯤꯡꯉꯦ꯫
ꯍꯣꯏ ꯊꯥꯗꯤꯒ ꯃꯄꯨꯡ ꯐꯥꯕ ꯀꯥꯟꯗꯗꯤ ꯅꯨꯡꯗꯤ ꯅꯨꯡꯁꯤꯕꯅꯤ ꯍꯥꯏꯗꯨ꯫ ꯍꯥꯏꯗꯤ ꯃꯊꯥꯛ ꯑꯗꯨꯝ ꯌꯥꯝ ꯉꯥꯟꯕꯗꯣ ꯑꯗꯨ ꯂꯣꯏꯅ ꯌꯥꯝ ꯉꯥꯍꯟꯕꯗꯣ꯫ ꯑꯗꯨ ꯐꯗꯤ ꯐꯖꯕꯅꯦꯍꯦ꯫
ꯍꯣꯏ ꯊꯥꯁꯦ ꯊꯥꯁꯦ ꯐꯖꯩꯌꯦ ꯑꯗꯨ ꯍꯣꯏ ꯅꯨꯃꯤꯠꯁꯨ ꯑꯗꯨꯝ ꯐꯖꯩꯌꯦꯀꯣ
ꯎꯝ ꯏꯁꯩꯒꯨꯝ ꯏꯁꯩꯒꯨꯝꯕꯁꯨ ꯌꯥꯝ ꯂꯩꯔꯦ ꯑꯗꯨꯗꯤ ꯊꯥꯅ ꯐꯖ ꯐꯖꯖ
ꯑꯗꯨꯅꯦ ꯃꯤ ꯍꯧꯖꯤꯛꯁꯦ ꯊꯥꯗ ꯆꯥꯡꯗꯝꯅꯕꯗꯣ ꯊꯥꯏꯅꯗꯤ ꯑ ꯌꯥꯝ ꯅꯨꯡꯁꯤꯌꯦ ꯑꯩꯅ ꯑꯉꯥꯡ ꯑꯣꯏꯔꯤꯉꯩꯗ ꯍꯥꯏꯗꯤ ꯑꯉꯥꯡ ꯑꯣꯏꯔꯤꯩꯔꯛꯄꯒꯤ ꯈꯔ ꯑꯉꯥꯡ ꯑꯣꯏꯕꯒꯤ ꯃꯇꯝ ꯈꯔ ꯆꯦꯜꯂ ꯂꯩꯁꯥꯕꯤꯁꯨ ꯐꯥꯔꯁꯨ ꯃꯄꯨꯡ ꯈꯔ ꯐꯥꯗꯕ ꯑꯣꯏꯕ ꯀꯥꯟꯗꯀꯣ ꯑꯩꯈꯣꯏꯅ ꯏꯃꯥꯟꯅꯕ ꯏꯃꯥꯟꯅꯕꯤ ꯆ‌ꯦ ꯃꯣꯏꯒꯤ ꯐꯖꯅꯕ ꯐꯖꯕ ꯆꯥꯡꯗꯝꯅꯕꯗꯣ ꯊꯥꯗ ꯆꯥꯡꯗꯝꯅꯔꯒ ꯅꯪꯒꯤ ꯁꯛꯇꯨꯗꯤ ꯊꯥ ꯊꯥ ꯊꯥꯁꯤ ꯅꯠꯇꯕ ꯊꯥꯗꯣ ꯃꯄꯨꯡ ꯐꯥꯕ ꯊꯥ ꯃꯥꯜꯂꯦ ꯅꯪꯒꯤ ꯁꯛꯇꯣ ꯍꯥꯏꯔꯣ ꯆꯪꯗꯝ ꯊꯝꯅꯔꯒ ꯍꯦꯛ ꯍꯦꯛ ꯏꯔꯝꯕꯅꯦ ꯅꯨꯡꯁꯤꯌꯦ ꯑꯗꯨ ꯃꯇꯝꯗꯣ ꯅꯣꯏꯁꯨ ꯇꯧꯔꯛꯂꯕꯅꯤꯀꯣ
ꯇꯧꯔꯛꯑꯦ ꯇꯧꯔꯛꯑꯦ ꯍꯥꯏꯁꯤꯗꯤ ꯃꯇꯝ ꯃꯇꯝꯅꯤꯅꯀꯣ
ꯍꯣꯏ ꯊꯥꯏꯅꯗꯤ ꯆꯦ ꯏꯕꯁꯨ ꯌꯥꯝ ꯆꯠꯅꯩꯌꯦ ꯀꯃꯥꯏꯅ ꯇꯧꯕꯅꯣ ꯈꯪꯗꯦ
ꯑꯩꯈꯣꯏ ꯏꯁꯥꯒꯤ ꯆꯦ ꯏꯗꯕꯅꯦ ꯑꯩꯈ‌ꫭꯏꯗꯤ
ꯍꯣꯏ ꯍꯣꯏ
ꯍꯥꯏꯕꯗꯤ ꯏꯃꯥꯟꯅꯕꯤꯒꯨꯝꯕ ꯏꯃꯥꯟꯅꯕ ꯏꯃꯥꯟꯅꯕꯤꯒꯤ ꯑꯩꯈꯣꯏꯅ ꯏꯃꯥꯟꯅꯕꯤꯅ ꯏꯃꯥꯟꯅꯕꯅ ꯏꯃꯥꯟꯅꯕꯤꯒꯤ ꯄꯤꯗꯕ ꯑꯩꯈꯣꯏꯅ ꯑꯣꯏꯅ ꯃꯣꯏ ꯃꯣꯏ ꯁꯥꯖꯤꯜꯂꯒ ꯏꯕ ꯑꯗꯨ ꯉꯥꯛꯛꯇꯅꯦ ꯑꯗꯨꯁꯨ ꯍꯩꯕ ꯑꯣꯏ ꯍꯩꯇꯕꯣꯏ ꯄꯨꯡꯏ ꯏꯔꯤꯅꯦ ꯄꯥꯊꯣꯛꯄ ꯍꯩꯔꯕ꯭ꯔꯥ ꯍꯩꯇꯕ꯭ꯔꯥ ꯈꯪ ꯄꯣꯟꯇ‌ꯦ ꯈꯥꯡꯗꯕꯤꯗ ꯑꯗꯨꯝ ꯁꯦꯝ ꯁꯦꯝꯃꯒ ꯏꯔꯤꯅꯤꯅꯦ
ꯑꯗꯨꯅꯦ ꯊꯥꯏꯅꯗꯤ ꯏꯃꯥꯟꯅꯕꯤ ꯈꯔ ꯃꯥꯒꯤ ꯈꯨꯠꯏ ꯐꯖꯕ ꯌꯥꯎꯌ‌ꯦꯕꯀꯣ ꯂ‌ꯦꯇ꯭ꯔ ꯏꯕꯁꯨ ꯑꯩꯈꯣꯏꯁꯦ ꯈꯨꯠꯏ ꯊꯤꯔꯗꯤ ꯏꯀꯥꯏꯌꯦꯅ ꯑꯗ ꯏꯃꯥꯟꯅꯕꯤ ꯈꯨꯒꯤ ꯐꯖꯕꯗ ꯕꯥꯥꯏꯅꯪ ꯏꯕꯤꯌꯣ ꯍꯥꯏ ꯊꯥꯏꯅꯤ ꯑ ꯅꯨꯡꯁꯤꯕꯒꯤ ꯆꯤꯊꯤ ꯏꯕ ꯀꯥꯟꯗ ꯈꯨꯏ ꯐꯖ ꯐꯖꯕꯁꯦ ꯌꯥꯝꯅ ꯇꯥꯟꯅꯩꯌꯦꯕ ꯑ ꯃꯤꯉꯣꯟꯗ ꯄꯤꯗꯕꯅꯤꯅ ꯊꯤꯔꯗꯤ ꯏꯀꯥꯏꯔꯦꯅ ꯑꯗꯩ ꯏꯃꯥꯟꯅꯕ ꯈꯨꯨꯏꯒꯨꯝꯕ ꯐꯖꯕ ꯃꯣꯏ ꯂꯥꯛꯇ꯭ꯔꯤ ꯐꯥꯎ ꯏꯗꯕꯁꯨ ꯌꯥꯝ ꯌꯥꯎꯌ‌ꯦꯗꯥ
ꯑꯁ ꯃꯣꯏ ꯍꯥꯏꯕꯗꯤ ꯊꯥꯏꯅꯗꯤꯀꯣ ꯊꯥꯏꯅ ꯑꯩꯈꯣꯏ ꯑꯗꯨ ꯃꯇꯝꯗꯗꯤ ꯍꯦꯟ ꯔꯥꯏꯇꯤꯡꯒ ꯁꯦ ꯐꯖꯕꯅꯦ ꯍꯧꯖꯤꯛꯀꯥꯟꯗꯤ ꯍꯦꯟ ꯔꯥꯏꯇꯤꯡ ꯐꯖꯗ꯭ꯔꯕꯅꯦ ꯍꯥꯏꯗꯤ ꯍꯥꯏꯕꯗꯤ ꯑꯗꯨꯝ ꯐꯣꯟ ꯂꯥꯛꯈ꯭ꯔꯕꯅꯤꯅ ꯑꯗꯨꯗ ꯈꯛꯇ ꯑꯗꯨꯗ ꯈꯛꯇ ꯇꯧꯈ꯭ꯔꯦꯕ ꯊꯥꯏꯅꯗꯤ ꯍꯥꯏꯕꯗꯤ ꯆꯦ ꯏꯕꯁꯦ ꯍꯥꯏꯕꯗꯤ ꯍꯦꯟ ꯔꯥꯏꯇꯤꯡ ꯍꯥꯏꯕꯗꯤ ꯃꯤ ꯃꯈꯨꯠ ꯐꯖꯕꯁꯨ ꯂꯩꯌꯦꯅ ꯀꯠ ꯐꯖ ꯐꯖꯕ ꯂꯩꯕꯅꯤ ꯃꯤ ꯈꯔꯥ
ꯍꯥꯏꯗꯤ ꯊꯥꯏ ꯊꯥꯏꯅꯗꯤꯀꯣ ꯑꯣꯖꯥꯅꯁꯨ ꯑ ꯈꯨꯠꯀꯨꯝꯕ ꯏꯕꯥꯗ ꯐꯖꯔꯗꯤ ꯏꯆꯦ ꯏꯕꯀꯥꯟꯗ
ꯎꯝ
ꯆꯦ ꯏ ꯅꯣꯏꯅ ꯆꯦꯒꯨꯝꯕ ꯂꯥꯏꯔꯤꯛꯀꯨꯝꯕ ꯏꯕ ꯀꯥꯟꯗ ꯐꯖꯕꯁꯤꯡꯁꯦ ꯂꯦꯇꯔ ꯌꯥꯝ ꯏꯔꯛꯄꯒꯤꯅꯦꯒ ꯌꯥꯝ ꯍꯥꯏꯕꯅꯦ ꯍꯣꯏ ꯑꯗꯨꯝ ꯍꯣꯏ ꯑꯗꯨꯃꯥꯏꯅ ꯅꯣꯏꯅ ꯑꯗꯨꯣ ꯅꯪꯒꯤ ꯈꯨꯠꯏ ꯊꯤꯔꯤꯗꯨꯗꯤ ꯅꯣꯏꯅ ꯇꯧꯗꯤ ꯇꯧꯋꯦꯕ ꯈꯨꯠꯏ ꯊꯤꯔꯤꯗꯨꯗꯤ ꯅꯣꯏ ꯂꯩꯇꯔ ꯏꯔꯛꯇꯕꯒꯤꯅꯦꯁꯤ ꯍꯥꯏꯌꯦꯕꯀꯣ ꯑꯁꯦꯡꯕ ꯊꯥꯏꯅ ꯍꯣꯏ ꯑꯩꯅ ꯈꯪꯅꯔꯝꯕ ꯅꯨꯄꯥ ꯑꯣꯏꯔꯣ ꯅꯨꯄꯤ ꯑꯣꯏꯔꯣ ꯃꯣꯏꯗ ꯄꯤꯔꯅꯤ ꯍꯥꯏꯔꯗꯤ ꯑꯩꯈꯣꯏꯁꯦ ꯐꯖꯅꯤꯉꯥꯏ ꯌꯥꯝ ꯍꯣꯠꯅꯩꯌꯦꯕ ꯍꯥꯏꯗꯤ ꯑꯩꯈꯣꯏꯒꯤ ꯉꯝꯖꯕꯗ ꯎꯝ ꯖꯤꯒꯨꯝꯕ ꯑꯦꯒꯨꯝꯕ ꯏꯕꯁꯦ ꯍꯥꯏꯗꯤ ꯂꯦꯇꯔ ꯇꯣꯉꯥꯟ ꯇꯣꯉꯥꯟꯕꯗꯣ
ꯎꯝ
ꯑꯗꯨ ꯐꯖꯅꯤꯡ ꯉꯥꯏ ꯏꯕꯗ ꯃꯇꯝ ꯌꯥꯝ ꯆꯪꯑꯥ ꯑꯁ ꯅꯨꯡꯁꯤꯌꯦ ꯏꯔꯛꯄꯅꯦ ꯑꯗꯨ
ꯑꯗꯨꯅꯦ ꯑꯁ ꯑꯁꯤꯅ ꯄꯤꯔꯛꯄꯅꯦ ꯑꯁꯤꯅ ꯄꯤꯔꯛꯄꯅꯦ ꯏꯀꯥꯏꯕꯨ ꯏꯀꯥꯏꯅ ꯍꯥꯏꯕꯗꯤ ꯆꯩꯊꯤ ꯏꯕꯁꯦ ꯌꯥꯝ ꯍꯥꯏꯕꯗꯤ ꯑꯩꯈꯣꯏꯅ ꯁ꯭ꯀꯨꯜꯗꯒꯁꯤ ꯌꯥꯝ ꯐꯥꯕꯅꯦꯅꯦ
ꯇꯧꯋꯦ ꯇꯧꯋꯦ ꯍꯣꯏ
ꯍꯥꯏꯕꯗꯤ ꯑꯩꯈꯣꯏꯅ ꯍꯥꯏꯕꯗꯤ ꯂꯣꯏꯅ ꯄꯨꯜꯂꯒ ꯍꯥꯏꯕꯗꯤ ꯑꯩꯈꯣꯏꯅ ꯂꯥꯏꯔꯤꯛ ꯇꯥꯛꯄ ꯍꯧꯗ꯭ꯔꯤꯉꯩꯗ ꯂꯣꯏꯅ ꯄꯨꯜꯂꯦꯅ ꯃꯈꯥ ꯍꯥꯏꯕꯗꯤ ꯄ ꯇ꯭ꯔꯥꯁꯤꯡ ꯂꯣꯏꯅ ꯄꯨꯜꯂꯒ ꯑꯗꯨ ꯃꯇꯝꯗꯅꯤꯅꯦ ꯑꯣꯖꯥꯁꯤꯡꯗꯣ ꯀꯔꯤ ꯀꯔꯤ ꯌꯥꯎꯕ꯭ꯔꯥ ꯑꯩꯈꯣꯏꯒꯤ ꯕꯦꯒꯛꯇꯒ ꯀꯔꯤ ꯀꯔꯤ ꯌꯥꯎꯕ꯭ꯔꯥ ꯈ꯭ꯋꯥꯥꯎꯗꯒꯁꯦ ꯈꯥꯎ ꯃꯆꯥ ꯃꯆꯥ ꯂꯩꯕ ꯐꯥꯎ ꯂꯣꯏꯅ ꯌꯦꯡꯉꯒ ꯂꯣꯏꯅ ꯆꯦ ꯊꯤꯒꯨꯝꯕ ꯂꯣꯏ ꯂꯧꯊꯣꯔꯛꯄꯅꯤꯅ ꯍꯩꯅꯧꯒꯁꯤꯦ ꯄꯨꯔꯛꯑꯕ ꯂꯣꯏ ꯐꯥꯔꯕꯅꯤ ꯃꯣꯏꯅ ꯑꯩꯈꯣꯏꯗꯤ ꯍꯩꯅꯧꯒꯨꯝꯕ ꯄꯨꯒꯜꯂꯦꯕ
ꯊꯥꯏꯅꯗꯤ ꯀꯩꯅꯣꯝꯃ ꯇꯧꯕꯅꯦ ꯆꯦꯡꯗꯣ
ꯎꯝ
ꯑꯩꯈꯣꯏꯗꯤ ꯆꯤꯡꯒꯤ ꯆꯦꯡꯗꯣ ꯍꯥꯎꯋꯦꯕꯀꯣ
ꯎꯝ
ꯑꯗꯨ ꯊꯥꯏꯅꯗꯤ ꯃꯪꯒꯟ ꯈꯪꯉꯦꯀꯣ ꯑꯗꯨꯝ ꯁꯥꯏꯔꯒ ꯆꯥꯕꯗꯣ ꯑꯣꯏ ꯑꯗꯣ ꯊꯥꯏꯅꯦ ꯑꯩꯈꯣꯏꯁꯦ ꯂꯩꯅꯤꯡꯉꯥꯏ ꯂꯩꯗꯦꯕ ꯍꯥꯏꯗꯤ ꯄꯩꯁꯥꯗꯣ ꯑꯗꯨꯝ ꯂꯨꯄꯥ ꯇꯔꯥ ꯃꯉꯥꯁꯦ ꯑꯗꯨ ꯃꯇꯝꯗ ꯌꯥꯝ ꯇꯥꯡꯉꯦꯕꯀꯣ
ꯎꯝ
ꯑꯗꯨꯒꯤ ꯑꯩꯈꯣꯏꯁꯦ ꯑꯗꯨꯃꯥꯏꯅ ꯇꯧꯗꯣꯏꯅꯦꯕ ꯃꯪꯒꯜ ꯂꯩꯇꯕꯒꯤ ꯆꯦꯡꯗꯣ ꯑꯗ ꯆꯤꯡꯒꯤ ꯆꯦꯡꯗꯣ ꯈꯨꯠꯇ ꯈꯔ ꯄꯥꯏꯔꯒ ꯑꯩꯈꯣꯏꯒꯤ ꯇꯣꯡꯉꯤꯕ ꯈꯣꯡꯒ꯭ꯔꯥꯎꯗ ꯄꯣꯀꯦꯠꯇ ꯍꯥꯞꯇꯣꯏꯅꯦꯕ
ꯎꯝ
ꯀꯞꯄꯒ ꯑꯗꯨꯝ ꯀ꯭ꯂꯥꯁ ꯂꯧꯕ ꯍꯧꯔꯗꯤ ꯍꯥꯏꯗꯤ ꯈꯔ ꯈꯔ ꯄꯨꯊꯣꯛꯑꯒ ꯆꯥꯔꯒ ꯅꯨꯡꯁꯤꯌꯦꯗ ꯆꯦꯡꯕ ꯄꯨꯔ ꯆꯥꯏꯌꯦꯗ ꯑꯩꯈꯣꯏ ꯁꯤꯕꯣ
ꯑꯗꯨꯗꯤ ꯂꯥꯏꯗꯤ ꯑꯩꯈꯣꯏꯗꯤꯀꯣ ꯑꯩꯈꯣꯏꯗꯤ ꯃꯪꯒꯦ ꯃꯔꯨꯗꯨ ꯐꯥꯎ ꯆꯥꯔꯤꯅꯤꯅꯦ ꯃꯪꯒꯦ ꯃꯔꯨꯗꯨꯁꯨ ꯀꯗꯥꯏ ꯇꯧꯏꯤ ꯍꯥꯏꯕꯗꯤ ꯑꯩꯈꯣꯏꯒꯤ ꯑꯩꯈꯣꯏ ꯁ꯭ꯀꯨꯜꯒꯤ ꯑꯩꯈꯣꯏ ꯁ꯭ꯀꯨꯜꯒꯤ ꯁꯨꯃꯥꯡꯒꯨꯝꯕꯗ ꯂꯩꯌꯦꯅ ꯑꯗꯨꯗꯣ ꯑꯩꯈꯣꯏꯒꯤ ꯖꯒꯥ ꯑꯆꯧ ꯑꯆꯧꯕ ꯑꯗꯨ ꯖꯒꯥꯗꯨꯗ ꯍꯥꯏꯕꯗꯤ ꯉꯥꯏꯍꯥꯛ ꯆꯥꯛ ꯆꯥꯅꯉꯥꯏꯒꯤ ꯑꯗꯨꯝ ꯁꯨꯇꯤ ꯃꯔꯛ ꯃꯔꯛꯇ ꯑꯗꯨꯝ ꯁꯨꯇꯤ ꯃꯤꯅꯤꯠ ꯇꯔꯥꯒꯨꯝꯕ ꯑꯗꯨꯝ ꯄꯤꯌꯦꯅ ꯑꯗꯨ ꯃꯇꯝꯗꯅꯦ ꯑꯩꯈꯣꯏꯅ ꯃꯤꯗꯤ ꯑꯆꯥꯄꯣꯠ ꯆꯥꯔꯒ ꯀꯔꯤ ꯀꯔꯤ ꯆꯥꯛ ꯆꯥꯔꯒ ꯂꯩꯔꯤꯉꯩꯗ ꯑꯩꯈꯣꯏꯗꯤ ꯆꯥꯅꯉꯥꯏ ꯄꯨꯔꯛꯑꯕꯅꯤꯅ ꯆꯥꯛ ꯆꯥ ꯇꯣꯛꯑ ꯂꯥꯛꯑꯕꯅꯤꯅ ꯀꯔꯤ ꯍꯥꯏꯕꯗꯤ ꯑꯩꯈꯣꯏꯗꯤ ꯃꯤ ꯈꯔꯗꯤ ꯊꯦꯡꯅ ꯆꯥꯛ ꯆꯥꯕ ꯃꯈꯩꯗꯤ ꯑꯗꯨꯝ ꯑꯗꯨ ꯃꯇꯝꯗ ꯆꯥꯛ ꯆꯥꯅꯉꯥꯏꯅꯤꯅ ꯑꯩꯈꯣꯏꯗꯤ ꯀꯔꯤ ꯇꯧꯅꯉꯥꯏꯔ ꯑꯆꯥꯄꯣꯠ ꯆꯥꯅꯉꯥꯏ ꯄꯣꯠ ꯆꯥꯅꯤꯡꯉꯥꯏ ꯂꯩꯇꯕꯅꯤꯅ ꯑꯗꯨ ꯑꯆꯧꯕ ꯖꯒꯥꯗꯨꯗ ꯃꯪꯒꯦ ꯃꯔꯨ ꯊꯤꯕ ꯆꯠꯂꯤꯅꯤꯅꯦ ꯀꯣꯏ ꯆꯠ ꯆꯠꯂꯒ ꯃꯪꯒꯦ ꯃꯔꯨꯗꯣ ꯈꯨꯟ ꯈꯨꯜꯂꯒ ꯆꯥꯝꯔꯒꯀꯣ ꯆꯥꯝꯂꯒ ꯑꯗꯨꯝ ꯆꯥꯔꯤꯅꯦ ꯃꯔꯛ ꯃꯔꯛꯇ ꯍꯥꯏꯕꯗꯤ ꯃꯩꯗ ꯂꯧꯔꯒꯁꯨ ꯆꯥꯕꯁꯨ ꯌꯥꯎꯋꯦ
ꯍꯣꯏ ꯍꯣꯏ ꯍꯧꯖꯤꯛꯀꯥꯟꯁꯨ ꯅꯍꯥꯟꯁꯨ ꯑꯩꯗꯤ ꯑꯗꯨꯃꯥꯏꯅ ꯆꯥꯕꯒꯤ ꯅꯨꯡꯁꯤꯕꯒꯤ ꯏꯅꯦ ꯑꯃ ꯂꯩꯌꯦꯕꯀꯣ ꯇꯥꯕ꯭ꯔꯣ
ꯎꯝ ꯇꯥꯏꯌꯦ ꯇꯥꯏ
ꯏꯅꯦ ꯑꯃ ꯂꯩꯌꯦꯕ ꯆꯤꯡꯗ ꯏꯅꯦ ꯑꯃ ꯂꯩꯌꯦ ꯑꯩ ꯃꯪꯒꯦꯗꯣ ꯂꯧꯔꯒ ꯑꯩꯅ ꯃꯔꯨꯗꯣ ꯈꯣꯛꯇꯣꯛꯑꯦꯕꯀꯣ ꯂꯣꯏ ꯈꯣꯛꯇꯣꯛꯄ ꯂꯣꯏꯔꯒ ꯑꯩꯁꯦ ꯃꯔꯨꯗ ꯃꯩꯗ ꯂꯧꯔꯦ ꯂꯧ ꯂꯧ ꯂꯧꯔꯒ ꯏꯅꯦ ꯑꯃ ꯑꯩꯈꯣꯏꯅꯤ ꯐꯝꯔꯝꯕꯅꯦ ꯋꯥꯔꯤ ꯁꯥꯔꯒꯀꯣ ꯑꯩꯅ ꯏꯅꯦꯗ ꯆꯥꯎ ꯍꯥꯏꯕ ꯏꯅꯦꯅ ꯑꯁ ꯑꯉꯥꯡꯒꯤ ꯄꯣꯠꯇꯨꯕꯨ ꯆꯥꯅꯤꯡꯗꯦ ꯍꯥꯏꯌꯦꯕ ꯃꯥꯗꯣ ꯏꯅꯦ ꯌꯥꯝ ꯍꯥꯎꯕꯅꯦ ꯃꯍꯥꯎ ꯂꯩꯕꯅꯦ ꯌꯦꯡꯉꯣꯔꯦ ꯏꯅꯦꯁꯦ ꯆꯥꯔꯦꯕ
ꯎꯝ
ꯆꯥꯔꯒ ꯃꯥꯁꯨ ꯊꯥꯏꯅꯒꯤ